ꯍꯜꯂꯣ ꯇꯥꯔꯦ ꯇꯥꯔꯦ ꯅꯨꯡꯉꯥꯏꯔꯤꯕꯣ
ꯑꯣ ꯅꯨꯡꯉꯥꯏꯔꯤꯌꯦ ꯀꯩ ꯂꯩꯔꯒꯦ ꯅꯪ ꯀꯣꯜ ꯇꯧꯔꯛꯏꯁꯤꯕꯣ
ꯅꯪ ꯅꯍꯥꯟꯒꯤ ꯃꯥꯏꯗ ꯑꯦꯛꯅꯤ ꯀꯩꯀꯩ ꯌꯥꯝ ꯊꯣꯛꯇ꯭ꯔꯣ
ꯑꯥ
ꯗꯤ ꯑ ꯄꯣꯁꯁꯨ ꯆꯥꯎꯊꯣꯛꯑꯦ ꯈꯣꯠꯂꯦ ꯃꯥꯏꯖꯤꯖꯨ ꯊꯥꯎꯔꯦꯛ ꯌꯥꯝ ꯀꯥꯏ ꯑꯗꯩꯗꯤ ꯑꯦꯛꯅꯤꯁꯨ ꯌꯥꯝ ꯂꯩꯔꯦ ꯈꯣꯠꯂꯦꯅ ꯇꯧꯋꯤꯗꯅ
ꯎꯝ
ꯑꯗꯨꯗꯣ ꯑꯩ ꯅꯪ ꯅꯍꯥꯟ ꯗꯣꯛꯇꯔ ꯑꯃ ꯀꯟꯁꯜ ꯇꯧꯅꯦꯅ ꯍꯥꯏꯐꯦꯠ ꯍꯥꯏꯔꯝꯃꯤꯗꯅ ꯑꯩꯁꯨ ꯍꯟ ꯇꯛ ꯀꯩꯅꯣꯒꯤ ꯃꯥꯏꯁꯦ ꯈꯔ ꯀꯦꯔꯨꯔꯦꯕ ꯏꯃꯥꯟꯅꯕꯤ ꯀꯩꯀꯩ ꯂꯨꯍꯣꯡꯕ ꯆꯠꯄ ꯈꯣꯠꯄ ꯇꯧꯔꯨꯕꯒꯤ ꯑꯅ ꯃꯥꯏꯁꯦ ꯑꯝꯇ ꯂꯧꯈꯠꯄ ꯌꯥꯗ꯭ꯔꯦ ꯍꯥꯏꯗꯤ ꯂꯧꯈꯠꯄ ꯌꯥꯗ꯭ꯔꯦꯗꯤ ꯌꯥꯝꯅꯗꯤ ꯅꯠ ꯇꯕ ꯑꯗꯨ ꯑꯣꯏꯔꯁꯨ ꯈꯔ ꯊꯣꯛꯑꯦꯕ ꯌꯦꯡꯍꯩꯗ꯭ꯔꯦ ꯍꯥꯏꯇꯥꯝꯅꯤ ꯑꯗꯨꯝ ꯅꯥꯟ ꯃꯥꯏ ꯅꯥꯟꯗꯕꯁꯦ ꯅꯨꯄꯤ ꯑꯩꯈꯣꯏꯗꯤ ꯌꯥꯝ ꯄꯥꯝꯖꯗꯦꯗꯅ ꯑꯗꯥ ꯑꯩꯅ ꯅꯪ ꯌꯦꯡꯉꯨꯔꯕ ꯀꯃꯥꯏꯅ ꯇꯧꯋꯦꯅ ꯑꯝꯇ ꯍꯪꯒꯦꯅ ꯇꯧꯔꯛꯏꯅꯦ
ꯍꯣꯏ ꯌꯦꯡꯉꯨꯔꯦ ꯑꯩꯁꯨ ꯑꯩꯅꯣ ꯍꯥꯟ ꯑꯍꯥꯟꯕ ꯑ ꯗꯣꯛꯇꯔꯅ ꯁꯨꯃꯥꯏꯅ ꯍꯥꯏꯔꯛꯑꯦ ꯎꯔꯤꯡ ꯀꯩꯀꯥ ꯊꯣꯛꯄꯗꯣ ꯑꯗꯨ ꯍꯥꯟꯅ ꯐꯍꯟꯒꯤꯁꯦꯅ ꯍꯥꯏꯔꯛꯑꯦ ꯄꯣꯔꯁ ꯀꯩꯀꯥ ꯂꯩꯕꯗꯨꯗꯤ ꯀꯣꯟꯅ ꯎꯔꯤꯡ ꯐꯔꯀꯥꯟꯗ ꯇꯧꯁꯦ ꯄꯨꯜꯂꯞ ꯑꯅꯤꯃꯛꯀꯤ ꯑꯃꯨꯛꯇ ꯍꯤꯗꯥꯛ ꯊꯥꯕꯗꯣ ꯃꯥꯏꯗ ꯁꯣꯛꯀꯅꯦꯅ ꯍꯥꯏꯔꯛꯑꯦꯕ ꯑꯗꯨꯗꯨꯒꯤ ꯎꯔꯤꯡꯗꯣ ꯍꯥꯟꯅ ꯐꯍꯟꯁꯦꯅ ꯍꯥꯏꯔꯛꯑꯦ ꯑꯗꯣ ꯌꯦꯡꯉꯛꯑꯦ ꯑꯗꯣ ꯍꯤꯗꯥꯛ ꯒꯨꯂꯤ ꯐꯅꯌꯥꯝ ꯄꯤꯔꯛꯑꯦ ꯑꯗꯣ ꯑꯩꯈꯣꯏꯅ ꯃꯥꯏꯗ ꯎꯔꯤꯡ ꯊꯨꯡꯕꯁꯦ ꯑꯩꯈꯣꯏ ꯀꯣꯛꯇ ꯂꯨꯄꯧꯒꯨꯝꯕ ꯂꯩꯕꯁꯦ ꯂꯨꯄꯧꯅꯁꯨ ꯊꯨꯡꯍꯟ ꯂꯦꯅ ꯍꯥꯏꯔꯛꯑꯦꯕꯣ ꯗꯣꯛꯇꯔꯅ ꯑꯗꯨ ꯂꯨꯄꯧ ꯂꯩꯕ꯭ꯔꯥ ꯈꯣꯠꯄ꯭ꯔꯥ ꯍꯪꯉꯛꯑꯦ ꯑꯗꯨ ꯑꯩꯅ ꯂꯩ ꯍꯥꯏꯕꯗꯒꯤ ꯂꯨꯄꯧꯒꯤ ꯁꯦꯝꯄꯨ ꯑꯃꯁꯨ ꯄꯤꯔꯛꯑꯦꯕ ꯑꯗꯨꯒ ꯂꯩꯔꯨꯔꯦ ꯑꯩꯗꯣ ꯅꯍꯥꯟ ꯌꯦꯡꯉꯨ ꯌꯦꯡꯉꯨꯕꯒꯗꯤ ꯂꯩꯗ꯭ꯔꯦ ꯑꯩꯗꯣ ꯑꯃꯨꯛ ꯄꯩꯁꯥ ꯐꯔꯛ ꯇꯥꯈꯤꯗꯅ ꯑꯗꯣ ꯉꯁꯤ ꯆꯠꯂꯨꯔꯦ ꯑꯗꯨꯒ ꯍꯤꯗꯥꯛ ꯒꯨꯂꯤꯗꯣ ꯂꯩꯔꯨꯔꯦ ꯒꯨꯂꯤꯗꯨꯅ ꯑꯌꯨꯛꯇ ꯕ꯭ꯔꯦꯛꯐꯥꯁꯀꯨꯝꯕ ꯆꯥꯕ ꯂꯣꯏꯔꯒ ꯆꯥꯎ ꯍꯩꯔꯛꯑꯦ ꯑꯗꯨꯒ ꯑꯇꯩ ꯍꯤꯗꯥꯛ ꯀꯩꯀꯥꯗꯨꯗꯤ ꯁꯟꯁꯀ꯭ꯔꯤꯟ ꯀꯩꯀꯥꯗꯨꯗꯤ ꯑꯗꯨꯝ ꯑꯩꯈꯣꯏꯅ ꯑꯌꯨꯛ ꯅꯨꯡꯗꯥꯡ ꯑꯗꯨꯝ ꯃꯥꯏ ꯇꯥꯔ ꯈꯣꯠꯂꯒ ꯇꯩꯔꯅꯤꯗꯅ ꯑꯗꯨꯒ ꯁꯦꯔꯝ ꯑꯃ ꯄꯤꯔꯛꯑꯦ ꯗꯥꯛ ꯈꯔ ꯈꯔ ꯀꯣꯛꯅꯕꯅꯦꯅ ꯑꯗꯨꯒꯤ ꯑꯗꯨꯗꯨꯁꯨ ꯑꯗꯨꯗꯤ ꯑꯌꯨꯛꯇꯪ ꯇꯩꯌꯣꯅ ꯍꯥꯏꯔꯛꯑꯦ ꯑꯗꯨꯒ ꯗꯣꯛꯇꯔꯅ ꯁꯝꯄꯨ ꯀꯩꯀꯥꯗꯣ ꯐꯖꯅ ꯁꯤꯖꯤꯟꯅꯧꯑꯣ ꯍꯥꯏꯗꯤ ꯀꯥꯟꯐꯝ ꯈꯪꯅꯕꯅ ꯍꯥꯏ ꯑꯩꯁꯦ ꯅꯍꯥꯟꯃꯨꯛꯁꯨ ꯌꯦꯡꯉꯨꯔꯕꯅꯦꯕ ꯑꯗꯨꯗꯨꯒꯅꯦ ꯁꯨꯃꯥꯏꯅ ꯇꯧ ꯑꯗꯨꯝ ꯑꯃꯨꯛ ꯐꯔꯛ ꯇꯥꯈꯤꯗꯅ ꯑꯦꯛꯖꯥꯝ ꯀꯩꯀꯩ ꯂꯩꯁꯟꯈꯤꯗꯅ ꯑꯩꯁꯦ ꯑꯃꯨꯛ ꯆꯦꯛꯑꯞ ꯆꯠꯄ ꯐꯔꯛꯛꯇ ꯍꯥꯏꯕꯤꯗꯅ ꯑꯃꯨꯛ ꯍꯧꯔꯛꯄꯅꯦꯕ ꯍꯟꯇꯛ ꯑꯗꯨꯒꯤꯅꯦꯕ ꯑꯗꯨ ꯃꯥꯅ ꯅꯍꯥꯟꯅ ꯅꯪ ꯗꯣꯛꯇꯔꯅ ꯗꯣꯛꯇꯔꯗꯨꯅ ꯆꯥꯍꯧꯔꯝꯃꯗꯤ ꯃꯈꯥ ꯇꯥꯅ ꯑꯗꯨꯝ ꯐꯕ ꯌꯥꯔꯕꯅꯦꯅ ꯍꯥꯏꯔꯛꯑꯦ ꯑꯗꯨꯅ ꯆꯦꯛ ꯆꯠꯍꯧꯗꯕꯒꯤꯅꯦ ꯑꯗꯣ ꯍꯧꯖꯤꯛ ꯆꯠꯂꯕꯅꯤꯅ ꯑꯃꯨꯛ ꯆꯥꯔꯒꯦ ꯀꯨꯏꯅ ꯆꯪꯉꯦ ꯑꯃꯨꯛ ꯆꯠꯍꯧꯗꯗꯅ ꯄꯩꯁꯥꯁꯦ ꯐꯔꯛ ꯇꯥꯈꯤꯕꯅꯦꯕ ꯑꯗꯣ ꯍꯧꯖꯤꯛ ꯌꯦꯡꯉꯒꯦ ꯅꯪꯁꯨ ꯑꯩꯒꯤꯁꯦ ꯈꯔ ꯐꯔꯛꯄ꯭ꯔꯥ ꯌꯦꯡꯉꯁꯦ ꯑꯗꯨꯒ ꯅꯪꯁꯨ ꯌꯦꯡꯅꯤꯡꯉꯗꯤ ꯌꯦꯡꯉꯨꯕ ꯌꯥꯅꯤ ꯑꯗꯨ ꯗꯣꯛꯇꯔꯗꯣ ꯌꯥꯝꯅ ꯐꯕ ꯃꯥꯜꯂꯤꯅꯦ
ꯑꯗꯣ ꯀꯩꯅꯣ ꯇꯧꯕ꯭ꯔꯣ ꯎꯝ ꯏꯍꯥꯟ ꯍꯥꯟ ꯀꯥꯟꯗ ꯅꯪꯗꯣ ꯌꯦꯡ ꯌꯦꯡꯕ ꯆꯠꯀꯥꯟꯗ ꯅꯣꯏ ꯇꯤꯀꯦꯠ ꯃꯃꯜꯗꯤ ꯋꯥꯡꯕ꯭ꯔꯥ ꯑꯗꯨꯗꯨꯒ ꯍꯥꯏꯗꯤ ꯑꯩꯈꯣꯏ ꯄꯩꯁꯥ ꯅꯨꯡꯁꯥ ꯄꯥꯏꯗꯦꯗꯅ ꯑꯗꯩ ꯏꯁ꯭ꯀꯤꯟ ꯍꯥꯏꯁꯤꯇꯕꯨ ꯄꯩꯁꯥꯁꯦ ꯌꯥꯝ ꯆꯪꯉꯤꯗ ꯇꯦ ꯍꯥꯏꯗꯤ ꯄ꯭ꯔꯗꯛꯇꯨꯗ ꯃꯣꯏ ꯄ꯭ꯔꯗꯛꯇ ꯄꯩꯁꯥꯁꯨ ꯀꯣꯠꯇꯣꯏꯅꯦ ꯑꯗꯩ ꯍꯤꯗꯥꯛ ꯒꯨꯂꯤ ꯆꯥꯔꯄꯗꯣ ꯅꯪ ꯄꯩꯁꯥꯕꯨꯗꯤ ꯐꯅꯌꯥꯝ ꯆꯪꯉꯝꯃꯅꯤ ꯈꯪꯉꯦ ꯗꯣ ꯇꯦꯁ ꯏ ꯇꯦꯁꯁꯨ ꯇꯧꯕ꯭ꯔꯥ ꯈꯣꯠꯄ꯭ꯔꯥ
ꯍꯣꯏꯌꯦ ꯏ ꯇꯦꯁꯁꯨ ꯑꯗꯨꯝ ꯇꯧꯋꯦ ꯃꯣꯏꯒꯤꯗꯣ ꯏ ꯇꯦꯁ ꯇꯧꯒꯅꯣꯅ ꯍꯥꯏꯌꯦꯕ ꯗꯣꯛꯇꯔꯗꯨꯅ ꯑꯩꯁꯨ ꯏꯇꯦꯁ ꯑꯅꯤꯔꯛꯇꯤ ꯇꯧꯔꯨꯔꯦ ꯑꯗꯨ ꯍꯟꯗꯛꯀꯤ ꯆꯠꯂꯨꯕꯁꯤꯒꯤ ꯑꯃꯨꯛ ꯆꯦꯛ ꯆꯠꯄ ꯊꯥ ꯑꯅꯤꯒꯤ ꯃꯇꯨꯡꯗꯗꯤ ꯑ ꯍꯟꯇꯛꯃꯨꯛꯇꯤ ꯏ ꯇꯦꯁ ꯇꯧꯗꯨꯏꯅꯦꯕ ꯑꯩꯖꯨ ꯑꯗꯨꯒ ꯏ ꯇꯦꯁ ꯇꯧꯕ ꯂꯣꯏꯔꯒ ꯆꯦꯛꯑꯞ ꯆꯠꯇꯧꯅꯦꯕ ꯍꯟꯗꯛ
ꯑꯣ
ꯇꯥꯗ꯭ꯔꯦ ꯐꯖꯅ ꯇꯥꯗ꯭ꯔꯦ
ꯇꯥꯔꯕꯣ
ꯇꯥꯔꯦ ꯇꯥꯔꯦ
ꯃꯣꯏꯒꯤꯗꯣ ꯁꯔꯀꯥꯔꯒꯤ ꯑꯣꯏꯕꯅꯤ ꯍꯦꯜꯠ ꯁꯦꯟꯇꯔꯅꯦꯕ ꯑꯗꯨꯅꯅꯦ ꯑ ꯇꯤꯛꯀꯦꯠ ꯃꯃꯜꯗꯨꯗꯤ ꯂꯨꯄꯥ ꯀꯨꯟ ꯈꯇ ꯂꯧꯋꯦ ꯑꯗꯨ ꯀꯩꯁꯨ ꯀꯥꯏꯗꯦ ꯃꯣꯏꯗꯨ ꯃꯃꯟꯁꯨ ꯍꯣꯡꯕ ꯐꯖꯅꯁꯨ ꯌꯦꯡꯕꯤꯕ ꯑꯗꯨꯅ ꯑꯗꯨꯝ ꯐꯔꯦ ꯄ꯭ꯔꯥꯏꯚꯦꯠꯀꯤꯗ ꯇꯥꯡꯅ ꯌꯦꯡꯉꯨꯗꯣꯏ ꯁꯔꯨꯛ
ꯀꯩꯅꯣꯗꯤ ꯄ꯭ꯔꯗꯛ ꯄ꯭ꯔꯗꯛ ꯃꯌꯥꯝ ꯅꯪ ꯍꯥꯏꯗꯤ ꯂꯩ ꯅꯪ ꯍꯧꯖꯤꯛ ꯍꯥꯏ ꯊ꯭ꯔꯤꯔꯝ ꯀꯩꯀꯩ ꯃꯌꯥꯝ ꯁꯤꯖꯤꯟꯅꯩ ꯍꯤꯗꯥꯛ ꯒꯨꯔꯤ ꯆꯥꯊꯣꯛ ꯄꯔꯩ ꯀꯌꯥꯃꯨꯛꯀ ꯆꯪꯉꯦ ꯑꯗꯨ ꯄꯨꯂꯞꯇꯗꯤ
ꯑꯩꯒꯤꯗꯣ ꯂꯤꯁꯤꯡ ꯑꯍꯨꯝꯃꯨꯛ ꯆꯪꯉꯦ ꯑꯍꯨꯝꯗꯩ ꯈꯔꯕꯨꯗꯤ ꯇꯥꯕ ꯃꯥꯜꯂꯦ ꯑꯩꯖꯨ ꯑꯦꯛꯖꯦꯛ ꯀꯥꯎꯊꯣꯛꯈ꯭ꯔꯦ ꯑꯗꯣ ꯎꯝ ꯑꯩꯖꯦ ꯍꯥꯟꯅ ꯃꯣꯏꯆꯔꯥꯏꯖꯔ ꯀꯩꯀꯥꯗꯨꯗꯤ ꯑꯩꯈꯣꯏ ꯆꯦꯅ ꯃꯥꯒꯤ ꯁꯤꯖꯤꯟꯅꯕꯗꯩ ꯄꯤꯔꯛꯄꯒꯤ ꯂꯩꯗꯕꯩ ꯑꯗꯨꯒꯤ ꯄꯩꯁꯥꯗꯤ ꯇꯥꯔꯕꯗꯤ ꯅꯠꯇ꯭ꯔꯗꯤ ꯑꯃꯨꯛ ꯍꯦꯟꯅ ꯄꯩꯁꯥꯗꯣ ꯌꯥꯝꯗꯣꯔꯤꯕꯅꯤ
ꯎꯝ ꯑꯩꯁꯨ ꯑꯗꯨ ꯌꯦꯡ ꯃꯥꯏꯁꯦ ꯌꯦꯡꯊꯣꯛꯅꯤꯡꯉꯦ ꯑꯗꯣ ꯑꯩꯈꯣꯏꯗꯤ ꯄ꯭ꯔꯗꯛꯁꯦ ꯗꯣꯛꯇꯔꯒ ꯑꯝꯇ ꯇꯥꯟꯅꯗꯕꯤꯗ ꯑꯩꯈꯣꯏꯅ ꯊꯣꯛꯄ ꯁꯤꯖꯤꯟꯅꯩꯗꯅ ꯃꯤ ꯈꯤꯇꯪ ꯏꯁꯀꯤꯟ ꯐꯖꯔꯗꯤ ꯃꯥꯏꯁꯦ ꯐꯖꯩ ꯈꯣꯠꯂꯦ ꯁꯤ ꯁꯤꯖꯤꯟꯅꯅꯤꯡꯉꯦꯅ ꯑꯗꯨꯝ ꯇꯧꯗ꯭ꯔꯅꯦ ꯑꯩꯈꯣꯏ ꯃꯌꯥꯝꯁꯦ ꯑꯗꯨꯗꯨꯅ ꯑꯗꯨꯝ ꯑꯗꯨꯝꯕꯗ ꯁꯤꯟꯅꯩꯌꯦꯕ ꯑꯗꯣ ꯃꯥꯏꯖꯦ ꯎꯔꯤꯡꯁꯦ ꯌꯥꯝ ꯊꯣꯛꯂꯛꯄ ꯑꯗꯣ ꯁꯝ ꯅꯨꯡꯒ ꯑꯩꯁꯨ ꯁꯝꯁꯦ ꯅꯪ ꯍꯧꯖꯤꯛ ꯍꯥꯏꯈꯤꯕꯗꯣ ꯂꯨꯄꯧ ꯀꯩ ꯀꯩ ꯂꯩ ꯍꯥꯏꯗ꯭ꯔꯥ ꯍꯟꯗꯛꯇꯤ ꯂꯨꯄꯧꯁꯨ ꯈꯔ ꯆꯦꯜꯂꯦꯕꯀꯣ ꯑꯗꯨꯒ ꯁꯝꯁꯦ ꯁꯝꯁꯨ ꯌꯥꯝ ꯀꯦꯜꯂꯦ ꯑꯗꯨꯅ ꯁꯤꯁꯨ ꯀꯔꯤ ꯇꯧꯔꯒ ꯆꯤꯡꯍꯤ ꯆꯤꯡꯍꯤ ꯍꯥꯏꯕ ꯊꯕꯛ ꯆꯠ ꯀꯥꯟꯗ ꯆꯤꯡꯍꯤ ꯂꯨꯔ ꯆꯠꯄꯗꯨꯗꯤ ꯅꯞꯁꯜꯂꯒ ꯅꯨꯡꯉꯥꯏꯇꯦꯕ ꯑꯗꯨꯅ ꯁꯦꯝꯄꯨꯗ ꯍꯦꯛꯇ ꯇꯥꯔꯛꯄ ꯑꯗ ꯁꯦꯝꯄꯨꯁꯦ ꯑꯃꯨꯛ ꯗꯨꯀꯥꯟꯗ ꯌꯣꯟꯕ ꯈꯣꯠꯄꯁꯤꯗꯤ ꯑꯩꯈꯣꯏꯅ ꯁꯤꯟꯅꯩꯁꯦ ꯐꯩꯔꯥ ꯐꯠꯇ꯭ꯔꯤꯔ ꯈꯪꯗꯦ ꯁꯝꯖꯦ ꯌꯥꯝ ꯄꯧꯈꯠꯂꯒ ꯀꯦꯟꯕꯩ ꯆꯥꯡꯁꯨ ꯌꯥꯝ ꯍꯦꯜꯂꯤꯗꯅ ꯑꯗ ꯅꯣꯏ ꯍꯥꯏꯗꯤ ꯃꯥꯏꯒ ꯁꯝꯒꯁꯦ ꯑꯗꯨꯝ ꯃꯔꯤ ꯗꯤ ꯂꯩꯅꯕꯅꯦꯕ ꯍꯥꯏꯗꯤ ꯁꯤ ꯑꯦꯔꯤꯌꯥꯅꯤꯅ ꯍꯥꯏꯗꯤ ꯁꯝ ꯅꯞ ꯑ ꯊꯥꯎꯔꯦꯛ ꯀꯥꯔꯗꯤ ꯂꯨꯄꯧ ꯎꯝ ꯑꯦꯛꯅꯤ ꯂꯥꯛꯄꯩ ꯆꯥꯡꯁꯨ ꯌꯥꯝ ꯋꯥꯡꯏ ꯄꯤꯝꯄꯜꯁ ꯂꯥꯛ ꯑꯁꯨꯝꯕ ꯃꯌꯥꯝꯗꯤ ꯍꯥꯏꯗꯅ ꯑꯦ ꯑ ꯄꯤꯝꯄꯜꯁ ꯀꯩꯀꯩ ꯊꯣꯛꯄꯗꯣ ꯑ ꯑꯗꯨꯁꯨꯅꯦ ꯑꯩꯅ ꯃꯔꯨ ꯑꯣꯏꯅ ꯇꯧꯔꯛꯏ ꯁꯝꯒꯤꯁꯨ ꯑꯝꯇ ꯌꯥꯗ꯭ꯔꯦꯃꯤ ꯅꯪꯕꯣ
ꯍꯣꯏ ꯍꯣꯏ ꯑꯩꯁꯨꯅꯦ ꯁꯝꯗꯣ ꯃꯥꯏꯒꯤꯁꯦ ꯈꯔ ꯐꯔꯀꯥꯟꯗ ꯁꯝꯖꯦ ꯌꯦꯡꯒꯦ ꯇꯧꯅꯦ ꯑꯩꯁꯨ ꯂꯋꯥꯏꯁꯦ ꯂꯣꯏ ꯇꯥꯡꯉꯦꯕ ꯃꯤꯅ ꯎꯕꯗ ꯑꯩꯒꯤ ꯁꯝꯖꯤꯇ ꯍꯥꯏ ꯂꯩꯔꯦ ꯂꯋꯥꯏꯁꯤꯗ ꯑꯩꯁꯨ ꯅꯨꯡꯉꯥꯏꯇ꯭ꯔꯦ ꯑꯩꯁꯨ ꯌꯦꯡꯉꯨꯒꯦ ꯇꯧꯕꯅꯦ ꯑꯗꯨ ꯁꯝ ꯅꯪꯅ ꯆꯤꯡꯍꯤꯂꯨꯕ ꯅꯞꯄ ꯍꯥꯏꯗꯣ ꯈꯣꯏꯅ ꯆꯤꯡꯍꯤ ꯐꯨꯠꯄ ꯀꯥꯟꯗ ꯑꯃ ꯇꯦꯔꯥ ꯄꯥꯏꯕꯤ ꯑꯃ ꯇꯦꯔꯥ ꯄꯥꯏꯕꯤꯅ ꯑꯃ ꯂꯩꯇ꯭ꯔꯣ ꯅꯥꯄꯤ
ꯀꯩꯅꯣ ꯇꯧꯕꯗꯨꯔꯣ ꯑꯉꯧꯕ ꯑꯉꯧꯕ ꯄꯥꯟꯕꯗꯨꯔꯣ ꯃꯄꯥꯟ
ꯍꯣꯏ ꯍꯣꯏ ꯄꯥꯏꯕꯗꯣ ꯀꯪꯉꯀꯥꯟꯗ ꯑꯩꯈꯣꯏꯅ ꯁ ꯑꯉꯥꯡ ꯑꯣꯏꯔꯤꯉꯩ ꯁꯪꯉꯀꯥꯟꯗ ꯂꯐꯣꯏꯒ ꯁꯥꯟꯅꯕꯗꯣ ꯑ ꯑꯗꯨꯒꯤ ꯃꯅꯥꯗꯨ ꯆꯤꯡꯍꯤ ꯐꯨꯠꯄꯗ ꯍꯥꯞꯀꯥꯟꯗꯗꯤ ꯑꯗꯨꯗꯤ ꯁꯝ ꯍꯥꯞꯄꯗꯤ ꯁꯝꯄꯨ ꯂꯨꯖꯕꯗꯧꯅꯦ ꯁꯪꯗꯣ ꯈ꯭ꯔꯦꯡꯗ꯭ꯔꯦꯡ ꯂꯥꯎꯕꯅꯤ ꯀꯩꯝꯇ ꯅꯞꯇꯕꯅꯤ ꯑꯗꯨ ꯍꯥꯞꯄꯒ ꯂꯨꯑꯣ
ꯑꯣ ꯑꯗꯩꯗꯤ ꯍꯧꯖꯤꯛꯁꯦ ꯆꯦꯡꯍꯤ ꯐꯨꯠꯄ ꯍꯥꯏꯁꯦ ꯇꯥꯏꯃꯤꯡꯁꯦ ꯍꯦꯛꯇ ꯎꯝ ꯊꯥꯏꯅꯒꯤ ꯑ ꯐꯨꯡꯒꯥ ꯇꯧꯕꯗꯣ ꯇꯧꯅꯗ꯭ꯔꯦꯗꯅ ꯌꯥꯝ ꯀꯟꯅ ꯊꯥꯒꯠꯅꯗꯕꯅꯤꯅ ꯀꯣ ꯃꯇꯝꯁꯨ ꯃꯣꯏꯁꯦ ꯆꯥꯛ ꯀꯥꯏꯊꯣꯛꯑꯦꯕ ꯍꯥꯏꯗꯤ ꯃꯅꯥ ꯃꯁꯤꯡ ꯑꯃꯨꯛ ꯍꯦꯛꯎꯔꯅꯤ ꯑꯃꯨꯛ ꯆꯥꯝꯊꯣꯛꯑꯅꯤ ꯑꯃꯨꯛ ꯐꯨꯠꯂꯅꯤ ꯊꯕꯛ ꯆꯠꯄꯒꯁꯦ ꯌꯥꯝ ꯆꯥꯟꯅꯔꯛ ꯐꯨꯠꯇꯕ ꯑꯗꯨꯅꯅꯦ ꯐꯨꯠꯀꯦ ꯐꯨꯠꯀꯦ ꯈꯟꯅꯦꯕ ꯑꯗꯨꯒꯅꯦ ꯑꯗꯨꯝꯁꯨ ꯐꯨꯠꯇꯕ ꯑꯗꯩꯗꯤ ꯃꯥꯁꯦ ꯀꯔꯝ ꯀꯥꯟꯗ ꯂꯨꯜꯂꯤꯅꯤꯡꯉꯦ ꯍꯥꯏ ꯀꯥꯟꯗ ꯃꯄꯥꯟꯒꯨꯝꯕ ꯊꯣꯛꯇꯕ ꯌꯨꯝꯗ ꯅꯣꯡ ꯅꯤꯅꯤꯒ ꯂꯩꯗꯧ ꯂꯩꯔꯗꯤ ꯑꯗꯨꯝ ꯀꯥꯟꯗꯒ ꯍꯦꯛꯇ ꯂꯨꯅꯤꯡꯉꯦꯕ
ꯎꯝ
ꯁꯝꯁꯨ ꯑꯩꯁꯨ ꯁꯝ ꯌꯥꯝ ꯌꯥꯎꯗ꯭ꯔꯦꯗ ꯅꯪꯇ ꯅꯠꯇꯦ ꯍꯣꯏ ꯅꯪꯁꯨ ꯊꯥꯏꯅ ꯁꯝ ꯑꯗꯨꯝ ꯌꯥꯝ ꯅꯀꯩꯅꯣ ꯇꯧꯈ꯭ꯔꯕꯅꯦ ꯎꯝ ꯀꯩ ꯍꯥꯏꯗꯣꯏꯅꯣ ꯀꯦꯜꯂꯒ ꯅꯪꯁꯨ ꯁꯝꯗꯣ ꯂꯋꯥꯏꯗꯣ ꯎꯕꯅꯦꯕ ꯑꯗꯨꯒꯤ ꯀꯩꯅꯣꯗꯣ ꯑꯩ ꯌꯥꯝ ꯑꯗꯨꯃꯥꯏꯅꯃꯛ ꯇꯧꯗ꯭ꯔꯁꯨ ꯑꯩꯁꯨ ꯌꯥꯝ ꯀꯦꯟꯕꯩ ꯁꯝꯗꯣ ꯏꯄꯥ ꯄꯥꯔꯦꯕ
ꯎꯝ
ꯅꯍꯥꯟ ꯀꯦꯛ ꯀꯥꯟꯗ ꯁꯝ ꯀꯩꯀꯩ ꯁꯦꯝꯕ ꯃꯤꯅ ꯅꯪꯅ ꯁꯝꯁꯦ ꯄꯥꯝꯃꯟ ꯌꯥꯝ ꯄꯥꯔꯦꯅꯦ ꯇꯧꯔꯦ ꯑꯗꯨꯅ ꯁꯝ ꯄꯥꯕꯕꯁꯤꯗꯕꯨ ꯀꯩꯅꯣꯃ ꯍꯤꯌꯔ ꯏꯁ꯭ꯇꯥꯏꯜ ꯁꯦꯝꯃꯀꯥꯟꯗꯗꯤ ꯌꯥꯔꯛꯇꯦꯗꯅꯀꯣ
ꯍꯣꯏ
ꯑꯗꯨꯃꯥꯏꯅ ꯍꯥꯏ ꯑꯩꯁꯨ ꯑꯗꯨꯗꯤ ꯀꯩꯅꯣ ꯇꯧꯔꯒꯦ ꯎꯝ ꯅꯪꯒꯤ ꯗꯣꯛꯇꯔꯗꯣ ꯆꯠꯂꯒꯦ ꯑꯗꯨꯅ ꯐꯔꯅꯤ ꯃꯥꯏ ꯃꯤꯠꯇꯣ ꯌꯦꯡꯊꯣꯛꯄꯅ ꯀꯨꯏꯅ ꯂꯩꯁꯟꯈ꯭ꯔꯗꯤ ꯗꯥꯛ ꯅꯨꯡ ꯂꯥꯛꯁ ꯍꯥꯏꯗꯤ ꯃꯥꯏꯗ ꯄꯤꯝꯄꯜꯁ ꯊꯣꯛꯄꯗꯣ ꯈꯣꯠꯇꯠꯂꯒ ꯀꯩ ꯍꯥꯏꯗꯨꯅꯣ ꯑꯗꯨꯝ ꯈꯣꯠꯇꯠ ꯅꯤꯛꯉꯛꯄꯩ ꯈꯣꯠꯇꯠꯂꯅꯤ ꯈꯨꯖꯤꯟꯁꯤꯅꯕꯨ ꯍꯦꯛ ꯁꯣꯛꯈ꯭ꯔꯗꯤ ꯗꯛꯁꯦ ꯑꯗꯨꯝ ꯂꯩꯍꯧꯗ꯭ꯔꯅꯦ
ꯍꯣꯏ ꯑꯩꯁꯨ ꯂꯩꯔꯤꯅꯦ ꯃꯌꯥꯝ ꯍꯧꯖꯤꯛ ꯍꯥꯏꯗꯤ ꯃꯌꯥꯝ ꯌꯥꯝꯗ꯭ꯔꯁꯨ ꯈꯔ ꯈꯣꯠꯇꯠ ꯂꯩꯕꯁꯤꯡꯗꯣ ꯀꯨꯠꯂ ꯀꯨꯠꯂꯒꯅꯦ ꯑꯃ ꯖꯔꯞꯀꯤ ꯇꯥꯏꯞꯇ ꯈꯔ ꯈꯔ ꯂꯩꯕ ꯍꯧꯔꯕꯅꯦ ꯑꯗꯣ ꯑꯩꯁꯦ ꯌꯥꯝ ꯅꯨꯡꯉꯥꯏ ꯎꯠꯇ꯭ꯔꯕꯅꯦ ꯑꯗꯨ ꯎꯗ꯭ꯔꯗꯅ ꯑꯩꯁꯨ ꯌꯦꯡꯉꯨꯔꯤꯅ ꯑꯩꯁꯦ ꯌꯥꯝ ꯊꯤꯅ ꯇꯧꯔꯝꯕꯅꯦꯕ ꯃꯔꯛ ꯑꯃ ꯑꯗꯨꯗꯒꯤ ꯌꯥꯝ ꯊꯤꯅ ꯁꯣꯛꯈꯤꯕꯅꯦꯕ ꯑꯗꯨꯅ ꯌꯦꯡꯍꯧꯕꯅ ꯐꯔꯦ ꯈꯨꯖꯤꯟꯅꯁꯨ ꯑꯩꯁꯨ ꯍꯦꯛꯇ ꯈꯣꯠꯇꯠꯅꯤꯡꯗꯦꯅ ꯈꯣꯠꯇꯠꯂꯤꯗꯅ ꯑꯗꯨꯒꯤ ꯗꯣꯛꯇꯅꯗꯤ ꯌꯥꯝ ꯐꯠꯇꯦ ꯑꯗꯨꯃꯥꯏꯅ ꯇꯧꯕꯅꯨ ꯈꯣꯠ ꯀꯩꯅꯣꯅꯦ ꯍꯥꯏꯔꯛꯑꯦ ꯑꯗꯨꯗꯒꯤ ꯈꯨꯠꯇꯣ ꯃꯍꯤꯛ ꯃꯇꯥꯡꯁꯨ ꯄꯛꯄꯅꯤꯅ ꯎꯝ ꯑꯃ ꯎꯔꯤꯡ ꯑꯃꯗ ꯀꯣꯛ ꯈꯣꯠꯇꯂꯨꯔꯒ ꯃꯥꯒꯤ ꯃꯐꯝ ꯑꯃꯗ ꯑꯃꯨꯛ ꯍꯦꯛ ꯈꯨꯠꯅ ꯄꯥꯏꯔꯨꯕꯗ ꯑꯃꯨꯛ ꯁꯟꯇꯣꯛꯄ ꯑꯗꯨꯃꯥꯏꯟ ꯇꯧꯕꯅꯤꯅ ꯃꯥꯏꯗ ꯄꯥꯏꯒꯅꯨ ꯌꯥꯔꯤꯈꯩ ꯈꯣꯠꯂꯤꯒꯩꯅ ꯍꯥꯏꯔꯛꯑꯦ ꯑꯗꯨꯏ ꯑꯗꯨꯝ ꯅꯣꯡꯃꯗ ꯃꯣꯏꯅ ꯄꯤꯔꯛꯄ ꯁꯟꯁ ꯏꯁꯔꯤꯒꯗꯣ ꯑꯅꯤꯔꯛ ꯑꯗꯨꯝ ꯔꯤꯑꯄ꯭ꯂꯥꯏ ꯇꯧ ꯈꯣꯠꯂꯣꯅ ꯍꯥꯏꯔꯛꯑꯦꯕ ꯃꯥꯏ ꯑꯗꯨ ꯏꯁꯤꯡꯆꯝꯅ ꯇꯥꯊꯣꯛꯑꯒ ꯑꯗꯨꯃꯥꯏꯅ ꯈꯔ ꯆꯦꯛ ꯄꯦꯛꯁꯟꯅ ꯍꯣꯠꯅꯧ ꯈꯣꯠꯂꯣꯅ ꯍꯥꯏꯔꯛꯑꯦ ꯑꯗꯨꯏ ꯑꯩꯁꯨ ꯇꯧꯔꯒꯦꯅ ꯇꯧꯔꯤꯅꯤ ꯅꯪꯁꯨ ꯌꯦꯡꯊꯣꯛꯎꯆꯣ ꯃꯣꯏꯒꯤꯗꯣ ꯐꯕꯅꯦ ꯑꯗꯨꯝ ꯌꯥꯝꯅ ꯃꯤ ꯃꯌꯥꯝ ꯌꯦꯡꯕꯩꯗ ꯂꯥꯛꯅꯕꯅꯦ ꯃꯣꯏꯒꯤꯗꯣ ꯅꯣꯡꯃꯥꯏ ꯑ ꯅꯤꯡꯊꯧꯀꯥꯕ ꯅꯨꯃꯤꯠꯀ ꯀꯩꯅꯣ ꯏꯔꯥꯏ ꯅꯨꯃꯤꯠꯀ ꯂꯥꯛꯄꯅꯦꯕ ꯑꯩꯅ ꯌꯦꯡꯕ ꯗꯣꯛꯇꯔꯗꯣ ꯑꯇꯣꯞꯄ ꯗꯣꯛꯇꯔ ꯑꯃꯁꯨ ꯂꯥꯛꯄꯨꯗꯤ ꯂꯥꯛꯄꯅꯦ ꯅꯪꯅ ꯑꯩꯅ ꯌꯦꯡꯕꯗꯨꯗ ꯌꯦꯡꯅꯤꯡꯉꯦ ꯍꯥꯏꯔꯒꯗꯤ ꯍꯧꯖꯤꯛꯀꯤ ꯗꯣꯛꯇꯔ ꯅꯣꯡꯃꯥꯏꯖꯤꯡ ꯑꯥ ꯅꯤꯡꯊꯧꯀꯥꯕ ꯅꯨꯃꯤꯠꯀ ꯏꯔꯥꯏ ꯅꯨꯃꯤꯠꯀ ꯂꯥꯛꯄꯅꯦ ꯗꯣ ꯌꯥꯝ ꯅꯨꯡꯉꯥꯏꯕꯅꯦ ꯋꯥꯔꯤ ꯁꯥꯕ ꯈꯣꯠꯄ
ꯎꯝ ꯅꯣꯏꯁꯦꯅꯁꯨꯅꯦ ꯅꯪꯒꯤꯗꯣ ꯌꯥꯝ ꯐꯒꯠꯂꯦ ꯈꯣꯠꯂꯦꯅ ꯍꯥꯏꯔꯛꯄ ꯑꯗ ꯑꯩꯖꯦ ꯑꯁ ꯑꯩꯖꯨ ꯇꯧꯊꯣꯛꯅꯤꯡꯉꯦꯅ ꯈꯟꯕ ꯑꯗꯨꯅꯦ ꯍꯥꯏꯖꯦ ꯈꯨꯠꯅꯕꯨ ꯈꯨꯠꯖꯤꯟꯅꯕꯨ ꯍꯦꯛ ꯁꯣꯛꯈ꯭ꯔꯗꯤ ꯗꯥꯛ ꯅꯨꯡꯖꯦ ꯃꯔꯥꯡ ꯀꯥꯏꯅ ꯂꯩꯔꯛꯑꯅꯤ ꯑꯗꯩ ꯀꯨꯗꯥ ꯇꯨ ꯌꯥꯝ ꯀꯨꯏ ꯆꯪꯉꯦꯕ ꯐꯕ ꯑꯗꯩꯗꯤ ꯈꯣꯠꯄꯕꯨ ꯍꯧꯔꯗꯤ ꯃꯊꯪ ꯃꯊꯪ ꯃꯊꯪ ꯆꯣꯡꯊꯣꯔꯛꯄꯒꯤ ꯃꯑꯣꯡ ꯑꯃꯁꯨ ꯇꯧꯔꯛꯇ꯭ꯔꯥꯅꯦ ꯑꯗꯣ ꯉꯜꯂꯤꯉꯩꯗ ꯌꯦꯡꯊꯣꯛꯎꯕꯅ ꯐꯔꯦꯗ ꯄꯩꯁꯥꯁꯨ ꯌꯥꯝ ꯊꯣꯛꯇ꯭ꯔꯗꯤ ꯄꯩꯁꯥ ꯌꯥꯝ ꯆꯪꯉꯣꯏꯗꯣꯏꯅꯦ ꯃꯌꯥꯝ ꯇꯧꯁꯟꯈ꯭ꯔꯗꯤ ꯄꯩꯁꯥꯖꯦ ꯃꯌꯥꯝ ꯆꯪꯗꯣꯏꯅꯤꯗꯅ ꯁꯨꯃꯥꯏꯅ ꯍꯪꯐꯝ ꯑꯃ ꯂꯩꯖꯦ ꯀꯥꯟꯅꯔꯦ ꯅꯪ ꯎ꯭ꯔꯔꯕꯅ ꯑꯩꯁꯨ ꯑꯃꯨꯛ ꯑꯦꯛꯁꯄꯤꯔꯌꯦꯦꯟꯁꯇꯣ ꯅꯪꯅ ꯑꯦꯛꯁꯄꯤꯔꯌꯦꯦꯟꯁ ꯂꯩꯔꯕꯝꯅ ꯈꯔꯗꯤ ꯈꯪꯉꯦꯗꯅ
ꯍꯣꯏ ꯗꯣꯛꯇꯔꯅꯅꯦ ꯑꯩꯈꯣꯏꯗꯣ ꯃꯤꯅ ꯁꯤꯖꯤꯟꯅꯩ ꯃꯤꯉꯣꯟꯗ ꯐꯩꯌꯦꯅ ꯑꯩꯈꯣꯏꯁꯨ ꯁꯤꯖꯤꯟꯅꯒꯦ ꯏꯃꯥꯟꯅꯕꯤ ꯁꯤꯖꯤꯟꯅꯩꯩꯅ ꯍꯥꯏꯕ ꯑꯗꯨꯃꯥꯏꯅ ꯄꯪꯁꯤꯟ ꯁꯤꯖꯤꯟꯅꯕꯗꯣ ꯑꯗꯨꯒꯤ ꯌꯥꯝꯅ ꯊꯤꯅ ꯉꯥꯡꯉꯛꯑꯦꯕ ꯑꯩꯉꯣꯟꯗ ꯑꯩꯗꯣ ꯍꯥꯟꯅ ꯏꯃꯥꯟꯅꯕꯤꯅ ꯐꯩꯌꯦꯅ ꯒꯨꯂꯤ ꯑꯃ ꯆꯥꯥꯁꯜꯂꯨꯕꯅꯦꯕ ꯑꯗꯨ ꯆꯥꯛꯀꯥꯟꯗ ꯏꯁꯥꯖꯦ ꯍꯦꯛꯇ ꯗ꯭ꯔꯥꯏ ꯑꯣꯏꯔꯒ ꯑꯩꯗꯤ ꯑꯣꯂꯤꯁꯖꯨ ꯌꯥꯝ ꯑꯣꯏꯗꯅ ꯃꯥꯏ ꯃꯤꯠꯁꯝ ꯀꯩꯀꯥꯁꯦ ꯑꯗꯨꯒꯤꯅꯦ ꯂꯣꯏꯅ ꯗ꯭ꯔꯥꯏ ꯑꯣꯏꯒꯤꯗꯅ ꯑꯩꯁꯦ ꯀꯩꯅꯣꯝ ꯇꯧꯔꯨꯔꯕꯅꯦꯕ ꯏꯁꯀꯤꯟꯒꯁꯦ ꯑꯗꯨꯗꯩ ꯍꯦꯟꯅ ꯃꯌꯥꯝ ꯄꯥꯗꯔꯨꯔꯕꯅꯦꯕ ꯑꯩꯅ ꯑꯗꯨꯃꯥꯏꯅ ꯆꯥꯒꯤ ꯈꯣꯠꯀꯤ ꯍꯥꯏꯕꯗꯨꯗ ꯗꯣꯛꯇꯔꯅ ꯌꯥꯝ ꯊꯤꯟꯆꯩꯔꯛꯑꯦꯕ ꯑꯗꯨꯃꯥꯏꯅ ꯇꯧꯔꯤ ꯀꯩꯒꯤꯅꯣ ꯅꯣꯏ ꯗꯣꯛꯇꯔꯒꯤ ꯄ꯭ꯔꯦꯁꯀ꯭ꯔꯤꯞꯁꯟ ꯌꯥꯎꯗꯅ ꯈꯣ ꯇꯅꯥꯅ ꯑꯥ ꯅꯣꯏ ꯗꯣꯛꯇꯔ ꯑꯣꯏꯔꯕ ꯈꯣꯠꯂꯕꯥ ꯅꯣꯏꯅ ꯍꯦꯟꯅ ꯍꯩꯄ ꯁꯥꯔꯦꯅ ꯈꯣꯠꯂꯦ ꯌꯥꯝ ꯊꯤꯅ ꯉꯥꯡꯉꯛꯑꯦꯕ
ꯑꯗꯨꯅ ꯏꯁꯥꯒꯤ ꯆꯥꯟꯅꯕꯗꯣ ꯗꯣꯛꯇꯔꯗ ꯌꯦꯡꯉꯒ ꯐꯖꯅ ꯑꯣꯏꯅ ꯁꯤꯖꯤꯟꯅꯒꯗꯝꯅꯦꯅ ꯍꯥꯏꯔꯛꯑꯦꯕ ꯑꯗꯨꯒꯤ ꯑꯩꯗꯣ ꯑꯃꯨꯛ ꯍꯟꯅ ꯑꯗꯨꯝꯕ ꯊꯕꯛꯀ ꯇꯧꯖꯔꯔꯣꯏꯅ ꯈꯟꯒꯔꯕꯅꯦ ꯍꯥꯏꯗꯤ ꯃꯥ ꯑꯩꯈꯣꯏꯗ ꯁꯣꯛꯑꯝꯕꯗꯣ ꯑꯗꯨꯗꯣ ꯀꯤꯠꯅꯤ ꯀꯩꯀꯥ ꯌꯥꯝ ꯊꯤꯅ ꯁꯣꯛꯑꯦ ꯍꯥꯏꯕꯗꯨ ꯆꯥꯕ ꯀꯥꯟꯗ ꯑꯗꯨꯒꯤ ꯑꯩꯖꯦ ꯄꯥꯈꯠꯂꯨꯗꯅ ꯁꯣꯛꯑꯖꯥꯠꯂ ꯀꯥꯏꯅ ꯑꯗ ꯃꯇꯝ ꯈꯔ ꯈꯛꯇꯅꯤꯅ ꯗꯣꯛꯇꯔꯅ ꯀꯩꯁꯨꯕꯨꯗꯤ ꯇꯧꯔꯣꯏꯅ ꯍꯥꯏꯔꯛꯑꯦ
ꯑꯣ ꯐꯔꯦ ꯐꯔꯦ ꯑꯩꯒꯤꯗꯤꯅꯦ ꯃꯥꯏꯁꯦ ꯑꯣꯏꯂꯤꯁꯨ ꯅꯠꯇꯦ ꯗ꯭ꯔꯥꯏꯁꯨ ꯅꯠꯇꯦ ꯑꯃ ꯀ ꯃꯤꯛꯁꯇꯣ
ꯎꯝ
ꯀꯔꯤ ꯀꯔꯤ ꯍꯥꯏꯅꯒꯦ ꯃꯤꯛꯁ ꯁꯀꯤꯟ ꯍꯥꯏꯗꯨꯏꯔꯣ ꯁꯤꯅꯦꯕ ꯀꯝꯕꯥꯏꯅꯦꯁꯟ ꯍꯥꯏꯗꯣꯏꯔꯥ ꯁꯤ ꯁ꯭ꯀꯤꯟꯖꯤꯅꯦꯕ ꯈ꯭ꯋꯥꯏ ꯐꯠꯇ꯭ꯔꯤꯖꯦ ꯑꯃ ꯑꯣꯏꯂꯤ ꯑꯣꯏꯔ ꯑꯣꯏꯒ꯭ꯔꯦ ꯗꯔꯥꯏ ꯑꯣꯏꯔ ꯑꯣꯏꯒ꯭ꯔꯦ ꯑꯩꯖꯦ ꯂꯥꯏꯕꯛ ꯁ꯭ꯋꯥꯏꯁꯤꯅ ꯑꯣꯏꯂꯤ ꯑꯣꯏꯔꯗꯣꯏꯅꯦꯕ ꯃꯥꯏ ꯈꯤꯇꯪ ꯁ꯭ꯋꯥꯏ ꯇꯥꯔꯛꯄ ꯑꯗꯨꯒ ꯃꯈꯥꯁꯤꯅ ꯑꯃꯨꯛ ꯗ꯭ꯔꯥꯏ ꯑꯣꯏꯑꯦꯕ ꯁꯤꯁꯦ ꯀꯥꯂꯦꯟꯗꯅ ꯈꯔꯗꯤ ꯐꯩꯀꯣ ꯋꯤꯟꯇꯔ ꯆꯪꯉꯛꯑꯗꯤ ꯃꯑꯣꯡ ꯌꯥꯝ ꯇꯥꯔꯛꯑꯔꯣꯏꯕ ꯗꯨꯅ ꯑꯈꯣꯏꯖꯦ ꯏꯁꯀꯤꯟ ꯀꯤꯌꯔ ꯃꯤꯗꯧꯅ ꯌꯥꯝ ꯇꯥꯡꯕ ꯁꯥꯟꯅꯕ ꯖꯨꯠ ꯉꯝꯕ ꯅꯠꯇꯦ ꯃꯔꯛ ꯃꯌꯥꯗ ꯑꯣꯏꯕꯅꯤꯅ ꯄꯩꯁꯥꯗꯣ ꯄꯥꯏꯗꯕꯅ ꯍꯦꯛꯇ ꯃꯑꯣꯡ ꯇꯥꯗꯦꯕ ꯑꯗꯩ ꯗꯣꯛꯇꯔ ꯆꯠ ꯄ ꯍꯥꯏꯖꯦ ꯅꯪ ꯍꯧꯖꯤꯛ ꯌꯥꯝ ꯊꯤ ꯁꯣꯛꯂꯛꯄꯩꯅꯦꯕ ꯅꯪꯅ ꯗꯣꯛꯇꯔ ꯆꯠꯈꯠꯂꯛꯏꯗꯣ ꯈꯤꯇꯪ ꯈꯇꯪ ꯇꯧꯕꯗ ꯀꯥꯟꯗꯗꯤ ꯑꯩꯈꯣꯏꯖꯦ ꯋꯥꯑꯣꯏꯗꯕ ꯍꯥꯏꯗꯣꯏꯔꯥ ꯗꯣꯛꯇꯔ ꯆꯠꯄꯒꯤ ꯋꯥꯈꯜꯖꯦ ꯂꯩꯇꯦꯕ ꯍꯦꯛ ꯇ ꯑꯁꯦꯡꯕꯗꯤ ꯅꯪ ꯍꯥꯏꯗꯣ ꯆꯨꯝꯃꯦꯕ ꯗꯣꯛꯇꯔꯅ ꯑꯩꯈꯣꯏꯒ ꯆꯥꯟꯅꯕ ꯁ꯭ꯀꯤꯟ ꯇꯦꯁ ꯇꯧꯔꯒ ꯆꯥꯅꯕ ꯍꯤꯗꯥꯛ ꯆꯥꯊꯣꯛꯄ ꯁꯟꯁꯀ꯭ꯔꯤꯟꯕꯨ ꯑꯣꯏꯔꯣ ꯀꯩ ꯑꯣꯏꯔꯣ ꯑꯦꯄ꯭ꯂꯥꯏ ꯇꯧꯕ ꯈꯣꯠꯄ ꯍꯥꯏꯗꯣ ꯑꯗꯨꯏ ꯋꯥꯈꯜꯒꯖꯦ ꯂꯩꯕꯖꯥꯠ ꯅꯠꯇꯦ ꯄꯩꯁꯥ ꯄꯥꯝꯃꯨꯏꯅꯦꯅ ꯇꯧꯅꯕꯗ
ꯀꯣꯟꯅ ꯑꯃꯨꯛ ꯁꯥꯟꯅꯔꯖꯦ ꯅꯪ ꯊꯝꯃꯣ ꯑꯩ ꯁꯤꯗ ꯃꯤ ꯑꯃ ꯂꯥꯛꯑꯦ
ꯍꯣꯏ ꯍꯣꯏ ꯊꯝꯃꯦ ꯊꯝꯃꯦ ꯑꯗꯨꯗꯤ
ꯎꯝ ꯎ